ꯑꯩ ꯉꯥꯡꯕꯗꯤ ꯇꯥꯔꯕ꯭ꯔꯣ
ꯅꯠꯇꯦ ꯅꯠꯇꯦ ꯍꯥꯏꯖꯟꯅꯕ ꯅꯠꯇꯦ
ꯃꯔꯨꯞꯀꯤ ꯈꯨꯠꯁꯤ ꯌꯥꯗꯕ ꯑꯃ ꯌꯥꯎꯕ꯭ꯔꯣ ꯐꯣꯟ ꯄꯥꯏꯕꯗꯨ ꯑꯗꯨꯝ ꯄꯤꯛꯁꯟ
ꯑꯦ ꯉꯥꯛꯄꯤꯒꯅꯤ ꯐꯣꯟ ꯂꯥꯛꯄꯗꯣ ꯑꯩꯗꯤ ꯁꯣꯝꯗ ꯎꯝ ꯑꯩꯗꯣ ꯁꯣꯝꯗ ꯑꯩꯈꯣꯏ ꯂꯥꯏ ꯑꯃ ꯌꯦꯛꯑꯝꯕ
ꯀꯔꯤ ꯂꯥꯏ ꯑꯣꯏꯕꯤꯔꯕꯅꯣ ꯁꯦꯝ ꯀꯣꯝꯂꯒꯨꯝꯕꯔꯣ
ꯅꯠꯇꯦ ꯊꯣꯏꯕꯤꯒꯤ ꯁꯥꯖꯟꯅꯕ ꯑꯩꯈꯣꯏꯒꯤ ꯁꯥꯖꯟꯅꯕ
ꯑꯃꯒꯤ ꯑꯃꯅꯤ ꯍꯥꯏꯕꯗꯤ ꯍꯣꯏ ꯃꯌꯥꯝꯅꯗꯤ ꯑꯁꯦꯡꯕꯅꯦꯅ ꯈꯟꯕ ꯑꯩꯅꯗꯤ ꯌꯥꯖꯅꯤꯡꯗꯕ ꯌꯥꯖꯅꯤꯡꯗ ꯇꯥꯛꯑꯒꯁꯨ ꯃꯥꯒꯤ ꯁꯩꯊꯥꯔꯝꯕꯗꯣ ꯁꯩꯊꯥꯔꯝꯕꯗꯨ ꯃꯛ ꯌꯦꯛꯀꯦ ꯍꯥꯅ ꯇꯧꯖꯕꯅꯤ
ꯆꯥꯛ ꯏꯁꯤꯡꯒꯗꯤ ꯂꯧꯈꯠꯄꯤꯔꯕꯣ ꯍꯪꯕꯗꯤ ꯐꯩꯅꯥꯝ ꯍꯪꯖꯒ꯭ꯔꯃꯤ
ꯃꯔꯨꯞ ꯑ ꯑꯩꯁꯨ ꯉꯁꯥꯏꯗꯩ ꯆꯥꯃꯟꯗꯅ ꯋꯥꯔꯦ ꯑ ꯍꯥꯏꯗꯤ ꯑꯅꯤꯔꯛ ꯁꯨꯗꯣꯏꯅꯤ ꯃꯔꯨꯞꯇꯤ ꯆꯥꯛ ꯏꯁꯤꯡ ꯎꯅꯕꯤꯔꯕ ꯀꯃꯥꯏ ꯀꯃꯥꯏ ꯇꯧꯋꯦ
ꯆꯥꯛꯀꯗꯤ ꯆꯥꯛꯄꯨꯗꯤ ꯎꯅꯒ꯭ꯔꯦ ꯀꯩꯗꯧꯉꯩꯒꯤꯅꯣ ꯀꯥꯎꯒ꯭ꯔꯦ ꯀꯣꯛꯀ ꯀꯣꯛ ꯆꯤꯛꯄꯅꯦ ꯆꯤꯝ ꯆꯥꯕꯗꯒꯤ ꯐꯖꯅ ꯐꯔꯦ ꯍꯥꯏꯇꯥꯔꯦꯀꯣ
ꯆꯥꯡ ꯅꯥꯏꯅ ꯑꯗꯨꯝ
ꯇꯝꯅꯔꯝꯕꯅꯤ ꯑꯗꯨꯕꯨ ꯑꯩꯈꯣꯏ ꯃꯥ ꯀꯜꯂꯛꯄꯗꯒꯤ ꯀꯤꯒ꯭ꯔꯕ ꯀꯩꯅꯣ ꯇꯨꯃꯤꯟ ꯂꯩꯒ꯭ꯔꯦ ꯎꯝ ꯇꯨꯝꯃꯦ ꯑꯗꯨ ꯑꯣꯏꯔꯝꯗ꯭ꯔꯦ ꯑꯩꯉꯣꯟꯗ ꯕꯨꯠ ꯂꯩꯁꯕꯤꯅ ꯂꯛꯅꯔꯛꯄ ꯑꯣꯏꯔꯝꯃꯦ ꯁꯤꯡꯒꯜ ꯑꯣꯏ ꯃꯁꯤꯗ ꯁꯤꯡꯒꯜ ꯑꯣꯏꯕꯁꯤꯗ ꯕꯨꯠ ꯀꯩꯁꯤꯁꯨ ꯀꯔꯤ ꯀꯔꯤ ꯆꯥꯟꯁ ꯌꯦꯡꯕ ꯌꯥꯔꯦ ꯌꯦꯡ ꯂꯥꯛꯆꯕꯅꯤ ꯑꯗꯨꯕꯨ ꯑꯩꯒꯤ ꯇꯨꯝꯗꯕ ꯑꯩꯒꯤ ꯃꯤꯠꯁꯦ ꯎꯕꯗ ꯆꯦꯟꯒ꯭ꯔꯕ ꯀꯩꯅꯣ ꯐꯤꯂꯝ ꯇꯥꯗ꯭ꯔꯕ ꯀꯩꯅꯣ
ꯑ ꯍꯥꯏ ꯍꯥꯏꯌꯦ
ꯅꯣꯛꯀꯤ ꯋꯥꯈꯜꯂꯣꯟꯗꯒꯖꯦ ꯑꯩꯖꯦ ꯉꯥꯡꯕ ꯉꯝꯗꯕꯅꯦ ꯍꯥꯏꯇꯥꯔꯦ ꯍꯧꯖꯤꯛꯀꯤꯗꯣ ꯍꯥꯏꯗꯤ ꯑꯗꯨꯗꯤ ꯁꯣꯝꯗ ꯑꯈꯣꯏꯒꯤ ꯌꯥꯝ ꯂꯨꯕ ꯑꯥꯎꯠꯂꯥꯏꯟꯗ ꯌꯦꯛꯂꯛꯄꯗꯨꯗ ꯂꯥꯏꯁꯤꯒꯤ ꯃꯃꯤꯠ ꯃꯄꯥ ꯍꯦꯛ ꯇꯥꯕ ꯈꯨꯠꯇꯣꯁꯣꯝꯗ ꯐꯣꯀꯁ ꯄꯤꯈꯤꯕꯒꯤ ꯉꯥꯡꯕ ꯉꯝꯖꯍꯧꯗ꯭ꯔꯕꯅꯤꯅ ꯑ ꯃꯈꯥ ꯇꯥꯖꯔꯛꯀꯦ
ꯑꯩꯁꯨ ꯁꯣꯝꯗ ꯀꯟꯅ ꯅꯝꯕꯒꯤ ꯃꯈꯣꯟꯗꯣ ꯑꯗꯣ ꯂꯦꯞꯇꯣꯞ ꯃꯈꯣꯟꯜ ꯇꯥꯔꯛꯑꯒꯗꯤ ꯑꯗꯨꯕꯨ ꯉꯥꯛꯄꯤꯒꯅꯤ ꯑ ꯀꯩꯝ ꯇꯧꯕꯕꯨꯗꯤ ꯉꯝꯃꯣꯏ ꯑꯗꯨꯏꯁꯨ
ꯑꯩ ꯑꯩ ꯑꯣꯏꯗꯤꯉꯥꯛꯀꯅꯤ ꯑꯗꯨꯕꯨ ꯃꯣꯏ ꯌꯦꯡꯖꯤꯟꯕꯤꯔꯤꯕ ꯀꯥꯡꯕꯨꯅ ꯑꯃꯨꯛꯇ ꯉꯥꯡꯖꯒꯦ ꯃꯤꯅ ꯅꯣꯛꯄꯗꯤ ꯌꯥꯔꯒ ꯑꯈꯣꯏꯅ ꯆꯤꯟ ꯅꯣꯝꯕꯗꯤ ꯌꯥꯗ꯭ꯔꯗꯤ ꯑꯈꯣꯏꯁꯦ ꯈꯪꯗ꯭ꯔꯦ ꯎꯝ ꯇꯥꯕꯤꯌꯣ ꯇꯥꯗꯕꯁꯨ ꯌꯥꯔꯣꯏ ꯀꯩꯅꯣꯅꯦ ꯃꯈꯥ ꯇꯥꯔꯛꯄ ꯑꯣꯏꯅ ꯏꯆꯥ ꯏꯁꯤꯡ ꯃꯪꯒꯦꯔ ꯅꯣꯡ ꯑꯃꯥ ꯑꯃꯥ ꯇꯧꯒꯦꯔ ꯄꯨꯝꯅꯃꯛ ꯑꯩ ꯍꯧꯖꯤꯛ ꯀꯩ ꯀꯩ ꯇꯧꯕꯤꯔꯝꯃꯤꯅꯦ ꯍꯪꯕ ꯌꯥꯔꯒꯁꯨ ꯍꯪꯉꯦ ꯉꯁꯥꯏꯗꯩꯕꯨꯗꯤ ꯍꯪꯅꯔꯦ
ꯑꯩ ꯍꯧꯖꯤꯛ ꯋꯥꯔꯤ ꯑꯃ ꯀꯟꯅ ꯐꯤꯂꯝ ꯌꯦꯡꯊꯣꯛꯑ ꯏꯊꯣꯛꯏ
ꯎꯝ ꯑꯗꯣ ꯑꯗꯨ ꯋꯥꯔꯤꯗꯣ ꯂꯣꯏꯔꯒ ꯍꯥꯏꯕꯗꯤ ꯀꯔꯤ ꯇꯧꯔꯤ ꯑꯇꯣꯞꯄ ꯋꯥꯔꯤ ꯄꯥꯏꯈꯠꯀꯦꯗꯤ ꯈꯟꯂꯤ
ꯋꯥꯔꯤꯁꯤ ꯑꯩꯈꯣꯏꯒꯤ ꯈꯔ ꯃꯑꯣꯡ ꯃꯔꯤꯟ ꯇꯥꯔꯗꯤ ꯅꯨꯡꯉꯥꯏꯒꯗꯕ ꯑꯩꯈꯣꯏꯒꯤ ꯇꯥꯕꯗ ꯊꯣꯛꯅꯕ ꯐꯥꯎꯒꯗꯕ ꯑꯩꯈꯣꯏꯒꯤ ꯀꯟꯅ ꯄꯥꯏꯈꯠꯆꯔꯤ ꯍꯧꯖꯤꯛꯄꯨꯗꯤ ꯂꯥꯟꯒꯤꯗꯨ ꯑꯌꯥꯝꯕ ꯊꯥꯒꯠꯀꯦ ꯈꯟꯖꯔꯤ ꯑꯗꯨꯕꯨ ꯃꯇꯨꯡꯗꯗꯤ ꯌꯥꯝꯅ ꯑꯩꯈꯣꯏꯒꯤ ꯁꯝ ꯇꯝꯊꯤꯅ ꯁꯣꯛꯈꯤꯕ ꯁꯃꯨꯗ꯭ꯔ ꯃꯄꯥꯟꯗ ꯃꯇꯠ ꯃꯇꯠ ꯇꯠꯂꯒ ꯇꯥꯒꯤꯕ ꯑꯩꯈꯣꯏ ꯖꯔꯃꯟꯒꯤ ꯂꯥꯟꯃꯤ ꯀꯌꯥ ꯑꯃ ꯑꯩꯈꯣꯏ ꯁꯤꯒꯤꯕ ꯑꯗꯨꯒꯤꯅꯤ ꯄꯨꯔꯥ ꯂꯥꯟꯒꯤ ꯋꯥꯔꯤꯗꯨ ꯑꯣꯏꯅ ꯇꯧꯖꯦꯅ ꯇꯧꯕꯅꯤ ꯑꯩꯈꯣꯏꯒꯤ ꯃꯤꯑꯣꯏ ꯃꯉꯥ ꯇꯔꯨꯛ ꯈꯛꯇꯅ ꯂꯥꯟꯃꯤ ꯂꯤꯁꯤꯡ ꯑꯅꯤ ꯑꯍꯨꯝ ꯍꯥꯠꯈꯤꯕꯒꯤ ꯃꯊꯤꯕꯣꯡ ꯃꯔꯤꯕꯣꯡꯒꯖꯦ ꯑꯣꯊꯣꯛꯑꯒ ꯇꯥꯕ ꯈꯣꯡ ꯄꯥꯏꯊꯣꯛꯄ ꯕ꯭ꯔꯦꯟꯒ ꯆꯨꯝꯊꯣꯛꯎ ꯑꯗꯨꯒꯤ ꯌꯦꯡꯕꯗ ꯅꯨꯄꯤ ꯑꯉꯥꯡꯅ ꯀꯤꯕ ꯐꯥꯎꯕ ꯑꯗꯨꯒꯨꯝꯕ ꯑ ꯋꯥꯔꯤꯗꯨ ꯇꯧꯖꯒꯦ ꯇꯧꯕꯅꯤ ꯑꯗꯨꯒ ꯃꯇꯨꯡ ꯇꯥꯔꯛꯇ ꯊꯧꯅꯥ ꯐꯔꯕ ꯈꯨꯠꯂꯥꯏ ꯑꯃꯠꯇ ꯄꯥꯏꯗꯅ ꯃꯤ ꯁꯨꯨꯠꯇ ꯀꯜꯂꯒ ꯃꯥꯒꯤ ꯂꯥꯛꯃꯤꯟꯅꯕ ꯂꯥꯟꯃꯤ ꯑꯁꯣꯛꯄ ꯀꯌꯥ ꯑꯃꯥ ꯂꯥꯟꯐꯝꯗꯒꯤ ꯀꯜꯂꯒ ꯃꯈꯣꯏꯕꯨ ꯍꯤꯡꯍꯜꯂꯛꯈꯤꯕ ꯅꯨꯄꯥ ꯑꯗꯨꯒꯤ ꯃꯇꯥꯡꯗꯁꯨ ꯋꯥꯔꯤ ꯇꯧꯒꯦ ꯇꯧꯖꯔꯤ ꯃꯔꯨꯞ
ꯑꯥ ꯃꯔꯨꯞ ꯌꯥꯝꯅ ꯅꯨꯡꯉꯥꯏꯔꯦ ꯃꯥꯜꯂꯤ ꯑꯗꯣ ꯑꯩꯖꯦ ꯀꯔꯤꯒꯤꯅꯣ ꯈꯪꯗꯦ ꯏꯁꯥꯁꯦ ꯍꯨꯃꯥꯡ ꯀꯥꯡꯈꯠꯂꯛꯄ ꯑꯩ ꯈꯪꯍꯧꯗꯅ ꯐꯦꯟ ꯑꯝꯇ ꯊꯥꯖꯗꯦ ꯑ ꯐꯦꯟꯁꯤ ꯁꯤ ꯂꯣꯏ ꯊꯥꯖꯔꯛꯑꯒꯦ ꯐꯦꯟ ꯊꯥꯔꯛꯄꯗ ꯑꯀꯥꯏꯕ ꯈ ꯂꯥꯛꯀꯗꯕ ꯑꯃ ꯂꯩ ꯑꯗꯨꯅ ꯑꯩꯒꯤ ꯑꯈꯣꯏꯒꯤ ꯃꯊꯛꯇ ꯄꯥꯏꯕ ꯍꯦꯂꯤꯀꯣꯞꯇꯔꯒꯨꯝꯕꯅꯤ ꯑꯗꯨꯅ ꯇꯣꯛꯁꯤ ꯑꯩ ꯍꯥꯏꯗꯤ ꯃꯔꯨꯞꯇ ꯀꯔꯤ ꯀꯔꯤꯒꯨꯝꯕ ꯋꯥꯍꯪꯗꯤ ꯅꯠꯇꯕ ꯋꯥꯍꯪ ꯈꯔ ꯍꯪꯖꯔꯛꯀꯦ ꯑꯗꯨꯝ ꯈꯨꯝꯕꯤꯔꯣ ꯍꯥꯏꯗꯤ ꯁꯨꯝ ꯁꯅ ꯁꯂꯗꯤ ꯍꯥꯏꯁꯤ ꯀꯣ ꯍꯟꯖꯤꯟ ꯍꯟꯖꯤꯟ ꯁꯅꯕꯨꯁꯨ ꯇꯜꯂꯤ ꯑꯗꯨꯕꯨ ꯋꯥꯊꯤ ꯇꯁꯦꯡꯅ ꯉꯥꯡꯅꯕꯁꯨ ꯑꯃꯨꯛ ꯇꯟꯗ꯭ꯔꯣ ꯋꯥꯊꯤ ꯉꯥꯡꯅꯔꯒꯗꯤ ꯀꯅꯥꯝ ꯑꯈꯣꯏꯅ ꯍꯦꯟꯖꯟꯕꯁꯨ ꯉꯝꯒꯗꯕ ꯑꯝꯇ ꯅꯠꯆꯗꯦ ꯁꯥꯟꯕꯤꯔꯤꯕ ꯋꯥꯔꯤ ꯑꯅꯤꯃꯛꯁꯦ ꯑꯗꯨꯝ ꯍꯥꯏꯗꯤ ꯂꯥꯛ ꯇꯔꯥ ꯄꯤꯒꯦ ꯅꯣꯡꯃ ꯀꯨꯞꯅ ꯋꯥꯔꯤ ꯁꯥꯟꯅ ꯂꯦꯞꯄꯗ ꯅꯣꯡꯃ ꯀꯥꯞꯀꯅꯤ ꯑꯗꯨ ꯉꯝꯒꯅꯤ ꯍꯥꯏꯖꯔꯤꯕ ꯀꯣ.
ꯗꯨꯅ ꯀꯩꯁꯨ ꯂꯩꯕ ꯅꯠꯇꯦ ꯋꯥ ꯉꯥꯡꯕ ꯈꯣꯠꯄ ꯑꯗꯨꯗꯤ ꯑꯩꯁꯨ ꯈꯪꯗ꯭ꯔꯦ
ꯊꯕꯛꯁꯦ ꯑꯃꯨꯛꯇ ꯑꯅꯤ ꯑꯍꯨꯝ ꯇꯧꯕꯁꯤ ꯀꯣꯛꯁꯦ ꯄꯨꯕ ꯉꯝꯗꯦ ꯑ ꯈꯨꯠꯁꯨ ꯈꯨꯠꯁꯨ ꯅꯝꯕ ꯃꯤꯠꯁꯨ ꯅꯝꯕ ꯅꯥꯀꯣꯡꯗꯤ ꯇꯥꯕ ꯈꯦꯠꯅꯩ ꯉꯥꯡꯕ ꯑꯁꯤ ꯈꯔ ꯋꯥꯏ
ꯋꯥꯕꯅꯦ ꯑꯗꯨꯅꯅꯦ ꯑꯩꯅ ꯍꯥꯏꯗꯤ ꯃꯔꯨꯞ ꯑꯩꯅ ꯁꯥꯡꯅ ꯁꯥꯡꯅ ꯉꯥꯡꯖꯔꯤꯕꯁꯤ ꯃꯔꯨꯞꯀꯤ ꯈꯜꯂꯒꯅꯤ ꯃꯔꯨꯞꯅ ꯉꯥꯡꯕꯗꯣ ꯆꯨꯝꯕꯅꯤ ꯁꯥꯡꯅ ꯁꯥꯡꯅ ꯉꯥꯡꯕꯤꯔꯛꯑꯣ ꯍꯥꯏꯗꯤ ꯑ ꯂꯦꯞꯄ ꯂꯦꯞꯄꯒ ꯊꯕꯛꯁꯤꯡꯗꯣ ꯇꯧꯅꯁꯤ ꯑꯩꯁꯨ ꯑꯩꯈꯣꯏꯒꯤ ꯑꯩꯅ ꯌꯦꯛꯂꯤꯕꯁꯤ ꯑꯩꯈꯣꯏꯒꯤ ꯁꯥꯖꯟꯅꯕ ꯊꯣꯏꯕꯤꯅꯤ ꯍꯥꯏꯖꯕ ꯇꯥꯔꯒꯁꯨ ꯑꯩꯒꯤ ꯋꯥꯈꯜꯂꯣꯟꯗ ꯂꯩꯔꯤꯕꯁꯤ ꯉꯁꯤ ꯑꯈꯣꯏ ꯗꯤ ꯑ ꯀꯔꯤ ꯀꯥꯎꯒ꯭ꯔꯣ ꯆꯤꯡꯁꯥꯡ ꯂꯥꯛꯄꯒꯤ ꯑꯈꯣꯏꯒꯤ ꯂꯣꯏꯅꯕꯤ ꯑꯣꯏꯒꯗꯧꯔꯤꯕ ꯃꯃꯤꯡ ꯑꯗꯨ ꯀꯥꯎꯒ꯭ꯔꯦ ꯑꯗꯨ ꯑꯗꯨ ꯑꯣꯏꯍꯟꯕ ꯌꯥꯒꯗ꯭ꯔꯥ
ꯄꯣꯛꯂꯥꯛꯄꯒꯤ ꯋꯥꯈꯟꯗꯨꯅꯤ ꯀꯟꯅ ꯍꯣꯠꯅꯖꯔꯤ ꯑꯗꯨꯅ ꯉꯥꯡꯕ ꯃꯇꯝꯗ ꯑꯗꯨꯝ ꯃꯇꯝ ꯄꯤꯔ ꯄꯤꯕ ꯉꯝꯂꯁꯨ ꯀꯩꯁꯨ ꯄꯤ ꯉꯥꯡꯉꯛꯄ ꯃꯇꯝꯗꯁꯨ ꯁ ꯑꯗꯨ ꯉꯦ
ꯃꯔ ꯃꯔꯨ ꯉꯥꯡꯉꯤꯗꯣ ꯇꯥꯕ ꯅꯨꯡꯉꯥꯏꯇ꯭ꯔꯦ ꯁꯧꯔꯦ
ꯑ ꯆꯨꯝꯃꯦ
ꯑ ꯇꯗꯦ ꯑꯩ ꯑꯃꯣ ꯇꯥꯗ꯭ꯔꯕ꯭ꯔꯣ
ꯑꯥ ꯃꯔꯨꯞ ꯇꯥꯕꯤꯔꯕ꯭ꯔꯥ ꯃꯩꯅ ꯊꯣꯛꯈꯤꯕꯗꯨꯅ ꯃꯔꯝ ꯑꯣꯏꯔꯒ ꯑꯩꯈꯣꯏꯒꯤ ꯊꯥꯏꯖꯗ ꯇꯠꯁꯤꯅꯤ
ꯍꯧꯖꯤꯛꯀꯤ ꯃꯇꯦꯛ ꯇꯅ ꯄꯩꯁꯥ ꯀꯛꯄꯤꯔꯒꯁꯨ ꯃꯈꯥ ꯇꯥꯕ ꯀꯣꯜꯁꯤꯗꯤ ꯔꯤꯖꯦꯛ ꯇꯧꯕꯤꯔꯛꯀꯅꯤꯨ ꯋꯥꯗꯤ ꯋꯥꯔꯦ ꯕ꯭ꯔꯗꯔ
ꯀꯟꯗꯕ
ꯍꯥꯏꯗꯤ ꯋꯥꯁꯨ ꯋꯥꯔꯦ ꯄꯣꯁꯦ ꯁꯨꯝ ꯉꯥꯡꯗꯤꯕꯤ ꯋꯥꯏ ꯍꯥꯏꯗꯤ ꯉꯁꯥꯏꯗꯒꯤ ꯐꯝꯃꯛꯄꯅꯤꯅ ꯈꯨꯠꯀꯤ ꯂꯦꯞꯄꯛꯇꯕ ꯍꯥꯏꯇꯥꯔꯦꯅꯦ ꯐꯒꯤꯗꯤ ꯃꯖꯤꯟꯁꯨ ꯂꯦꯄꯇꯦ ꯌꯥꯔꯒꯗꯤ ꯃꯔꯤ ꯂꯩꯅꯕꯅ ꯈꯤꯗꯪ ꯌꯦꯡꯕꯤꯔꯗꯤ ꯅꯨꯡꯥꯢ
ꯌꯥꯝ ꯋꯥꯏ ꯀ ꯌꯥꯝꯡ ꯋꯥꯏ ꯑꯗꯨꯅꯨꯡꯉꯏ ꯁꯣꯔꯒꯁꯤ ꯊꯕꯦꯠ ꯊꯕꯦꯠ ꯍꯣꯜꯂ ꯅꯪ ꯁꯉ ꯍ ꯁꯨ ꯀꯨꯝꯊꯣꯡ ꯀꯩꯀꯨꯝꯕ ꯅꯨꯡꯉꯥꯏꯇꯕ ꯈꯣꯠꯇꯕ ꯂꯩꯕꯦ ꯑꯗꯨꯒ ꯑꯉꯥꯡꯗꯨꯗ ꯆꯣꯔ ꯆꯥꯅꯤꯡ ꯆꯃꯥꯡ ꯁꯝꯗꯧꯕ ꯋꯥꯔꯛꯇꯒꯤ ꯑꯃ ꯂꯩꯕꯅꯤ ꯂꯝꯟꯖꯦꯜ ꯆꯦꯜꯂꯨꯢ ꯅꯣꯡꯒ ꯇꯧꯕꯗꯣ ꯑꯩꯖꯨ ꯍꯧꯖꯤꯛ ꯇꯧꯋꯦ ꯑꯗꯨ ꯋꯥꯗ ꯀꯩꯅꯣ ꯆꯠ
ꯇꯞꯅ ꯉꯥꯏꯕꯤꯌꯨ ꯍꯥꯏꯕꯗꯤ ꯑꯗꯨꯅ ꯋꯥꯔꯦ ꯍꯥꯏꯔꯒ ꯈꯣꯟꯆꯦꯜꯗꯤ ꯌꯥꯝ ꯀꯟꯅ ꯉꯥꯡꯕꯗꯨꯅ ꯃꯔꯝ ꯑꯣꯏꯕ꯭ꯔꯥ ꯑꯗꯣꯝꯒꯤ ꯏꯅꯔꯖꯤ ꯑꯗꯨ ꯃꯨꯂꯤ ꯃꯨꯂꯤ ꯂꯩꯔꯝꯕꯗꯒꯤ ꯑꯩꯈꯣꯏꯒꯤ ꯅꯨꯡꯁꯤ ꯅꯨꯡ ꯉꯥꯏꯜꯂꯝꯕꯗꯒꯤ ꯃꯟꯊꯣꯛꯈꯤꯕ ꯇꯥꯔꯒꯗꯤ ꯊꯕꯛ ꯀꯌꯥ ꯑꯁꯤ ꯃꯥꯏ ꯄꯨꯅꯅ ꯄꯥꯛꯊꯣꯛꯎꯗꯕ ꯌꯥꯏ ꯑꯃꯗꯤ ꯑꯩꯈꯣꯏ ꯀ꯭ꯔꯤꯁꯅ ꯃꯨꯅꯥꯟꯗꯨꯒꯤ ꯕꯣꯜ ꯌꯦꯡꯍꯧꯗꯗꯅ ꯑꯩꯈꯣꯏ ꯃꯥꯡꯕ ꯇꯥꯔꯦ ꯑꯩꯃꯦꯁꯤ ꯍꯧꯖꯤꯛ ꯃꯨꯅ ꯑꯩ ꯋꯥꯔꯤꯁꯤꯗ ꯂꯣꯏꯁꯤꯜꯂꯒ ꯑꯩ ꯑꯩꯈꯣꯏꯒꯤ ꯀ꯭ꯔꯤꯁꯅ ꯃꯨꯅꯥꯟꯗꯨꯒꯤ ꯐꯣꯟ ꯑꯁꯤ ꯌꯦꯡꯅꯕ ꯉꯥꯏꯒꯦꯅ ꯂꯩꯖꯔꯤꯅꯤ
ꯃꯗꯨ ꯌꯦꯡꯂꯉꯒ ꯑꯩꯈꯣꯏꯒꯤ ꯑꯌꯨꯛꯇ ꯃꯥꯡꯖꯈꯤꯕ ꯑꯔꯕꯗ ꯃꯔꯝ ꯃꯣꯛꯄ
ꯃꯔꯨꯞꯀꯤ ꯈꯣꯟꯖꯦꯜ ꯑꯗꯨ ꯕꯣꯔꯣ ꯕꯣꯔꯣ ꯂꯥꯎꯔꯦ ꯈꯔ ꯁꯦꯝꯦꯡꯗꯣꯛꯄꯤꯔꯛꯑꯣ ꯏꯁꯤꯡꯗꯨ ꯍ ꯊꯛꯆꯟꯕꯤꯔ ꯉꯥꯡꯕꯤꯔꯛꯑꯒꯗꯤ ꯇꯥꯕ ꯅꯨꯡꯉꯥꯏꯒꯅꯤ ꯈꯟꯖꯩ
ꯑꯩꯅ ꯏꯁꯤꯡ ꯊꯩꯉꯩꯒꯤ ꯃꯇꯝꯁꯤꯗ ꯑꯩꯈꯣꯏꯒꯤ ꯌꯦꯠꯇꯅꯕ ꯃꯔꯨꯞꯅꯤ ꯋꯥ ꯌꯥꯀ ꯍꯥꯏ ꯐꯔ
ꯑ ꯃꯗꯨ ꯁꯨꯝ ꯇꯧꯕꯅꯤ ꯃꯤꯠꯁꯤꯁꯨ ꯀꯨꯠꯄ ꯌꯥꯕ ꯀꯨꯠꯂꯦ ꯍꯥꯏꯇꯥꯔꯦ ꯂꯥꯏꯔꯤꯛ ꯄꯥꯕꯗꯕꯨ ꯁꯨꯃꯥꯏꯅ ꯀꯣꯠꯆꯔꯛꯇꯦ ꯑꯗꯨꯕꯨ ꯍꯟꯇꯛꯀꯤ ꯃꯇꯥꯡ ꯑꯁꯤꯗꯗꯤ ꯑ ꯄ ꯆꯁꯅꯤ ꯇꯥꯟꯅꯕ ꯍꯣꯠꯅꯕꯗ ꯑ ꯐꯤꯕꯝ ꯁꯤꯗꯤ ꯌꯥꯁꯤꯜꯂꯛꯇ꯭ꯔꯦ ꯍꯌꯦꯡ ꯉꯝꯖꯤꯟꯗꯅ ꯁꯥꯟꯅꯕ ꯆꯦꯟ ꯆꯣꯡꯕ ꯕꯣꯜ ꯀꯥꯎꯕ ꯖꯤꯟ ꯁꯥꯟꯅꯕ ꯆꯥꯛ ꯌꯦꯟꯁꯥꯡ ꯊꯣꯡꯕ ꯑꯗꯨꯒ ꯅꯨꯡꯗꯥꯡꯒꯤ ꯃꯇꯝꯗ ꯃꯀꯨ ꯁꯥꯕ ꯇꯨꯝꯕꯁꯨ ꯐꯪꯗꯕ ꯂꯣꯏꯗꯧꯔꯦ ꯑꯩꯅ ꯄꯥꯈꯪ ꯑꯣꯏꯅ ꯑꯩ ꯅꯨꯄꯤ ꯊꯤꯕ ꯈꯪꯗꯅ ꯂꯣꯏꯁꯟꯈꯤꯗꯧ ꯃꯥꯟ ꯆꯠꯂꯦ ꯁꯨꯃꯥꯏꯅ ꯇꯧꯔꯒꯗꯤ ꯅꯨꯄꯤꯈꯩꯁꯤꯁꯨ ꯑꯝꯇ ꯍꯥꯏꯕ ꯌꯥꯗ ꯑꯗꯣ
ꯑꯩꯁꯨ ꯋꯥꯗꯤ ꯁꯤꯗꯕꯕꯨꯗꯤ ꯐꯔ ꯑꯗꯨꯝ ꯊꯝꯖꯒꯦ ꯍꯌꯦꯡ ꯉꯝꯖꯔꯒꯦ ꯈꯣꯡꯖꯦꯜꯁꯤ ꯃꯤ ꯂꯔꯦ
ꯈꯣꯟꯖꯦꯜꯗꯣ ꯍꯪꯉꯣꯏ ꯃꯈꯣꯟꯗꯤꯦ ꯈꯤꯇ ꯃꯥꯜꯜꯂꯤꯦ ꯈꯤꯇꯪ ꯁ ꯁꯦꯝꯗꯣꯛꯄꯤꯔꯣ
ꯌꯦ ꯑꯣ ꯑ ꯇꯥꯒꯔ ꯀꯇꯣ ꯅꯨꯡꯉꯥꯏꯔꯛꯄ ꯈꯣꯏꯊꯨꯝꯅꯕ ꯑꯩꯈꯣꯏꯒꯤ ꯁꯦꯟꯔꯗꯨꯗ ꯂꯩꯃꯤꯗꯅꯕ ꯂꯥꯛꯄ
ꯑ ꯍꯇ ꯍꯇ
ꯑ ꯃꯁꯤ ꯑꯣꯀꯦ ꯗꯦꯁꯂꯗꯔꯦ ꯃꯁꯤꯤꯟ ꯎꯛꯇꯁ ꯂꯩꯦ ꯄꯊꯅ ꯁꯤ ꯑ ꯑꯩꯈꯣꯏꯒꯤ ꯃꯔꯨꯞꯅ ꯑꯗꯨꯝ ꯂꯣꯏꯁꯤꯟꯕꯤꯔꯣꯅꯦ ꯂꯣꯏꯗꯣꯔꯕꯅꯤꯅ ꯋꯥꯔꯣꯏ ꯆꯄꯅꯤ ꯍꯥꯏꯕꯤꯔꯛꯑꯣ
ꯐꯔꯦ ꯐꯔꯦ ꯃꯔꯨꯞ ꯃꯔꯨꯞꯀꯤ ꯈꯣꯟꯖꯦꯜ ꯑꯗꯨ ꯐꯅꯕꯒꯤꯗꯃꯛꯇ ꯑꯩꯈꯣꯏ ꯁꯤꯡ ꯃꯆꯦꯠ ꯑꯃ ꯎꯨꯝꯖꯤꯟꯕꯤꯔꯒ ꯃꯇꯨꯡ ꯇꯥꯔꯛꯄ ꯋꯥꯔꯤ ꯋꯥꯇꯥꯏꯗ ꯃꯄꯨꯡ ꯐꯥꯅꯕ ꯇꯧꯁꯤ ꯏꯁꯤꯡ ꯃꯥꯏꯁꯤꯡ ꯑꯝꯇ ꯊꯛ ꯈꯣꯠꯇꯅ ꯇꯧꯕꯤꯌꯨ ꯐꯔꯦ ꯐꯔꯦ ꯉꯁꯤꯒꯤꯗꯤ ꯋꯥꯔꯤ ꯃꯇꯦꯛꯁꯤ ꯁꯥꯟꯅꯔꯒ ꯀꯥꯏꯅ ꯌꯥꯊꯪ ꯅꯤꯖꯒꯦ ꯑꯗꯨꯒ ꯀꯥꯎꯕꯤꯗꯕꯤꯗ ꯏꯁꯤꯡ ꯑꯗꯨ ꯊꯛꯄꯤꯔꯒ ꯁꯤꯡ ꯎꯝꯖꯤꯟꯕꯤꯔꯒ ꯑꯩꯈꯣꯏꯒꯤ ꯑ ꯃꯄꯨꯡ ꯐꯥꯅ ꯋꯥꯔꯤ ꯋꯥꯇꯥꯏ ꯇꯧꯕ ꯑꯣꯏꯁꯤ ꯀꯥꯏꯅ ꯌꯥꯊꯪ ꯅꯤꯖꯔꯤ ꯊꯝꯖꯔꯒꯦ ꯃꯔꯨꯞ ꯌꯥꯝ ꯅꯨꯡꯉꯥꯏꯖꯔꯦ
ꯕꯤꯗꯥꯏ